ꯀꯔꯤ ꯇꯧꯔꯤ
ꯍ
ꯇꯥꯕ꯭ꯔꯣ
ꯇꯥꯄ꯭ꯔꯣ
ꯍꯣꯏ ꯇꯥꯏꯌꯦ ꯀꯔꯤ ꯇꯧꯔꯤꯒꯦ ꯍꯥꯥ
ꯅꯪ ꯀꯥꯏ ꯇꯧꯔꯦ
ꯑꯩ ꯌꯨꯝꯗ ꯂꯩꯌꯦ
ꯑ ꯑꯁ ꯐꯔꯁ ꯄꯗꯁꯣ
ꯑꯣ ꯌꯦꯗ ꯗꯦꯕ꯭ꯔ
ꯇꯨꯝꯃꯅꯥꯝ ꯐꯕꯉꯥꯏꯌꯦ
ꯉꯁꯤ ꯀꯔꯤ ꯇꯧꯕꯅꯣ ꯇꯥꯕ꯭ꯔꯣ ꯇꯥꯕꯣ
ꯑꯣ ꯑꯗꯨ ꯅꯝ
ꯉꯁꯤ ꯀꯔꯤ ꯇꯧꯔꯤꯅꯣ ꯍꯥꯏꯕ ꯇꯥꯗꯕ꯭ꯔꯣ ꯍꯜꯂꯣ
ꯔꯦꯟꯖꯥ ꯅꯨꯅꯔꯕ꯭ꯔꯣ
ꯍꯥꯥ
ꯎꯝ ꯐꯔꯦ ꯐꯔꯦ
ꯆꯥꯛꯇꯤ ꯆꯥꯈ꯭ꯔꯕꯣ
ꯇꯥꯕ꯭ꯔꯣ
ꯀꯅꯥ ꯀꯅꯥ ꯂꯩꯔꯤꯅꯣ ꯅꯦꯠꯋꯥꯛꯅꯔ ꯅꯪꯒꯤ ꯈꯣꯟꯖꯦꯜꯁꯦ ꯁꯦꯡꯅ ꯇꯥꯗꯦꯍꯦ
ꯑꯣ ꯎ ꯑꯗꯤ ꯌꯨꯝꯗ ꯂꯦ
ꯌꯨꯝꯗ ꯂꯩꯌꯦ ꯅꯨꯡꯉꯥꯏꯔꯝꯅꯤꯍꯦ ꯑꯗꯨꯗꯤ
ꯑꯗꯨꯅꯦꯕ ꯑꯩꯈꯣꯏꯗ ꯅꯠꯇ ꯑꯩꯈꯣꯏꯗ ꯁꯃꯕꯤꯗꯤꯁꯝ ꯁꯨꯇꯤ ꯄꯤꯌꯦ ꯅꯁꯤꯔꯤ ꯀ꯭ꯂ ꯀ꯭ꯂꯥꯁ ꯅꯀꯦ ꯑꯥꯎ
ꯅꯨꯡꯉꯥꯏꯔꯝꯗꯣꯏ ꯏ ꯃꯥꯟꯅꯤꯗꯗꯤ ꯁꯇꯤ ꯑꯣ ꯅꯨꯡꯉꯥꯏꯔꯝꯅꯦ ꯑꯗꯨꯗꯤ ꯅꯈꯣꯏꯗꯤ
ꯅꯟꯗꯤ ꯄꯤꯕ꯭ꯔꯥ
ꯑꯩꯒꯤꯗꯤ ꯄꯤꯗ꯭ꯔꯦ
ꯍꯇꯥ ꯀꯌꯥ ꯄꯤꯌꯥ ꯅꯗꯤꯌꯥ
ꯑꯩꯁꯨ ꯄꯤꯕ ꯂꯣꯏꯔꯦ ꯋꯥ ꯍꯞꯇꯥ ꯑꯃ
ꯑ ꯑꯗꯨꯗꯤꯅꯦꯅꯦ ꯍꯥꯏꯕꯅꯦ
ꯏꯁꯁ ꯑꯃꯨꯛ ꯀ꯭ꯂꯁ ꯍꯧꯔꯛꯑꯦ ꯉꯁꯤ ꯑꯃꯨꯛ ꯀꯔꯤ ꯃꯇꯆꯜ ꯊꯥꯕ꯭ꯔꯥ ꯉꯁꯦ
ꯑꯈꯣ
ꯔꯦꯕ
ꯑꯗꯨꯗꯤ ꯅꯪꯒꯤ ꯍꯣꯁꯇꯦꯜꯗꯤ ꯐꯣꯟꯒꯤ ꯐ꯭ꯔꯤ ꯐꯪꯄ꯭ꯔ
ꯑꯩꯒꯤꯗꯣ
ꯑꯩꯒꯤꯗꯤ ꯍꯣꯏ ꯍꯣꯏꯌꯦ ꯇꯔꯦꯡꯗꯪ ꯆꯠꯂꯝꯗꯪ ꯉꯁꯦ ꯀꯔꯤ ꯍꯤꯟꯖꯪ ꯆꯥꯕ꯭ꯔꯣ
ꯆꯛꯀ ꯆꯥꯗꯦ ꯀꯣ ꯑꯔꯦ ꯍꯥꯏꯕꯥ
ꯀꯔꯤ ꯍꯤꯟꯖꯥꯡ ꯆꯥꯕ꯭ꯔꯥ ꯍꯥꯏꯕ ꯇꯥꯗꯕ꯭ꯔꯣ ꯇꯥꯕ꯭ꯔꯣ
ꯉꯁꯤꯗꯤ ꯀꯔꯤ ꯆꯥꯏ ꯄꯤꯗꯄꯅꯦ
ꯀꯔꯤ ꯍꯥꯏꯕ
ꯍꯥꯏꯗꯤ ꯑꯂꯨꯀ ꯀꯣꯕꯤꯅ ꯀꯣꯕꯤ
ꯑꯣ ꯍꯥꯎꯔꯝꯗꯣꯏ ꯃꯥꯥꯟꯂꯦꯍꯦ ꯀꯨꯕꯤ ꯍꯦꯟꯖꯥꯡꯗꯤ
ꯑꯗꯨꯗ ꯃꯥꯒꯤ ꯍꯣꯁꯇꯦꯜꯗꯤ ꯎꯝ ꯁꯟꯗꯦꯗꯤ ꯐ꯭ꯔꯤ ꯑꯣꯕ꯭ꯔꯥ ꯐꯔꯤ ꯑꯣꯏꯌꯦ ꯅꯨꯡꯉꯥꯏꯔꯦꯍꯦ ꯅꯨꯡꯉꯥꯏꯔꯦꯍꯦ
ꯍꯣꯏ ꯅꯨꯡꯉꯥꯏꯌꯦ ꯄꯤꯛꯑꯦꯕꯒꯤ ꯅꯨꯡꯉꯥꯏꯔꯦ ꯍꯥꯏꯕ ꯇꯥꯔꯦ ꯀꯅꯥ ꯀꯅꯥ ꯂꯩꯔꯤꯅꯣ ꯏꯆꯦ ꯀꯅꯥ ꯀꯅꯥ ꯂꯩꯒꯦ
ꯑꯁꯨ ꯎꯝ ꯃꯣꯔꯅꯤꯡꯒ ꯏꯚꯅꯤꯡꯒ ꯇ ꯆꯠꯀꯦ
ꯑꯣ ꯑꯣ ꯑꯣ ꯑꯣ ꯅꯪꯗꯤ ꯂꯥꯏꯔꯤꯛ ꯇꯝꯕ꯭ꯔꯥ ꯀꯃꯥꯏ ꯇꯧꯕꯅꯣ
ꯈꯨꯃꯜ ꯂꯝꯄꯥꯛꯗ ꯈꯨꯃꯜ ꯂꯝꯄꯥꯛ ꯑꯥ ꯑꯗꯨꯗꯤ ꯅꯪꯗꯤ
ꯑꯩꯗꯤ ꯑꯗꯨꯝ ꯌꯨꯝꯗ ꯂꯩꯕ ꯇꯝꯄꯥꯛꯇ
ꯑꯗꯨꯗꯤ ꯅꯪ ꯍꯥꯏ ꯁ꯭ꯀꯨꯜꯒꯤ ꯀꯗ ꯀꯔꯤ ꯁꯀꯨ꯭ꯜ ꯗ ꯆꯠꯀꯦ
ꯑꯩꯅꯦ ꯑꯩꯈꯣꯏ ꯈꯨꯟꯗ ꯆꯠꯂꯦ
ꯑꯥꯏꯗꯦꯜꯇꯤꯗ ꯐ꯭ꯂꯥꯋꯔꯁ ꯁꯀꯨꯜ ꯆꯠꯀꯦ
ꯑꯣ ꯑꯣ
ꯑꯩꯈꯣꯏꯒꯤ ꯁ꯭ꯀꯨꯜꯗꯤ ꯅꯨꯄꯤ ꯅꯨꯄꯤ ꯈꯛꯇꯪꯅꯦ ꯅꯨꯄꯤꯅꯦ ꯅꯨꯄꯥ ꯉꯥꯛꯇꯥ ꯑꯣ ꯑꯣ ꯑꯣ ꯁꯤꯁꯇꯔꯒꯤ ꯁ꯭ꯀꯨꯜꯅꯦ
ꯑꯣ ꯅꯨꯉꯥꯏꯔꯣꯝꯗꯣꯏ ꯃꯥꯅꯦ ꯑꯗꯨꯗꯤ ꯅꯨꯄꯤꯈꯛꯇ ꯂꯩꯕꯅꯦꯅ
ꯑꯩꯈꯣꯏꯁꯨ ꯍꯥꯏꯁꯀꯨꯜꯒꯨꯝꯕꯗꯤ ꯁꯀꯨ꯭ꯜꯗꯤ ꯑꯩ ꯏꯃꯥꯟꯅꯕꯤꯅꯤ ꯃꯤ ꯃꯥꯡ ꯃꯤ ꯃꯉꯥ ꯂꯥꯏꯕ ꯑꯗꯨꯗꯤ ꯌꯥꯝꯅ ꯏꯟꯖꯣꯏ ꯇꯧꯕꯒꯤ
ꯍꯣꯏ ꯃꯤ ꯌꯥꯝ ꯂꯦꯟꯗ꯭ꯔ ꯅꯨꯡꯉꯥꯏꯕꯅꯦ
ꯑꯗꯨꯗꯤ ꯑꯩꯈꯣꯏ ꯀ꯭ꯂꯥꯁ ꯇꯦꯟ ꯂꯣꯏꯔꯒ ꯑꯩꯈꯣꯏ ꯑꯩꯈꯣꯏꯗꯤ ꯁ꯭ꯀꯨꯜ ꯇꯣꯉꯥꯟ ꯇꯣꯉꯟ ꯆꯠꯈ꯭ꯔꯦ
ꯑꯥ ꯍꯣꯏ ꯍꯣꯏ ꯑꯗꯨꯝ ꯇꯧꯕꯅꯦ
ꯑꯥ ꯅꯪꯗꯤ
ꯑꯩꯗꯤ ꯑꯩꯁꯨ ꯀꯣꯂꯦꯖ ꯀꯥꯔꯒ ꯂꯩꯔꯦ ꯍꯟꯗꯛꯁꯦ ꯇꯥꯕ꯭ꯔꯣ ꯑꯩꯈꯣꯏꯔꯣꯝꯗꯁꯨ ꯅꯣꯡꯗꯤ ꯆꯨꯕ꯭ꯔꯥ ꯆꯨꯗꯕ꯭ꯔꯥ ꯀꯔꯤ ꯇꯧꯔꯤꯅꯣ ꯑꯩꯈꯣꯏ ꯅꯣꯡꯗꯁꯦ
ꯌꯥꯔꯦꯍꯦ ꯌꯥꯔꯦꯍꯦ
ꯅꯨꯡꯗꯥꯡꯗꯤ ꯀꯔꯤ ꯍꯤꯟꯖꯥꯡ ꯆꯥꯗꯣꯏꯕ
ꯅꯪ ꯀꯔꯤ ꯀꯔꯤ ꯇꯧꯕ꯭ꯔꯥ
ꯑꯣ ꯑꯩ ꯉꯔꯥꯡ ꯕꯖꯥꯔ ꯆꯠꯂꯦ ꯀꯣꯏꯕ ꯆꯠꯄ ꯉꯔꯨꯀꯣ ꯕꯖꯥꯔꯗ ꯑꯗꯨ ꯅꯣꯡ ꯆꯨꯕꯒꯤ ꯆꯞꯗꯤ ꯆꯜꯗꯦ ꯑꯗꯨ ꯑꯣꯔꯁꯨ ꯅꯣꯡ ꯅꯣꯡ ꯆꯨꯕꯒꯤ ꯅꯨꯡꯉꯥꯏꯇꯦ ꯍꯥꯏꯕ ꯇꯥꯔꯦ ꯑꯗꯨꯝ ꯊꯨꯅ ꯍꯜꯂꯀꯦ
ꯀꯔꯤꯑꯥꯕ
ꯑꯩꯒꯤꯌꯥ ꯀꯔꯦ ꯇꯤꯃꯦ ꯏꯪꯂꯦꯟꯗ ꯑꯣ ꯑꯗꯨꯅꯆꯠꯕꯂꯒꯗꯤ ꯐꯁꯥꯏꯀꯣ
ꯍꯣꯏ ꯍꯣꯏ ꯐꯖꯩꯌꯦ ꯌꯥꯝ ꯐꯖꯕꯅꯦ ꯙ ꯔ ꯅꯪ ꯀꯅꯥꯕꯨ ꯁꯞꯄꯣꯔꯠ ꯇꯧꯕꯅꯣ
ꯃꯠꯁꯨ ꯆꯖ ꯃꯅꯨꯡ ꯁꯟꯖ꯭ꯔꯥ
ꯑꯗꯨꯕꯨ
ꯎꯝ ꯅꯪꯒꯤ ꯏꯃꯨꯡꯗꯤ ꯃꯤ ꯀꯌꯥ ꯂꯩꯕꯅꯣ
ꯑꯣ ꯑꯗꯨꯅ ꯔꯍꯦ ꯅꯨꯅꯨꯡꯅꯔꯦꯍꯦ ꯑꯩꯁꯨ ꯉꯁꯤꯗꯤ ꯕꯖꯥꯔ ꯕꯖꯥꯔ ꯆꯠꯀꯦ
ꯎꯨꯝ
ꯆꯔꯁꯇꯤ ꯆꯠꯇꯦ ꯍꯥꯏꯗꯤ ꯌꯥꯝꯅ ꯇꯨꯅꯅ ꯎꯨꯝ ꯄꯨꯡ ꯄꯨꯡ ꯑꯦꯠꯇꯥ
ꯑ ꯑꯣ ꯅꯨꯡꯉꯥꯏꯔꯝꯗꫭꯏ ꯃꯥꯜꯂꯦ ꯅꫭꯏꯗꯤ ꯅꯨꯡꯉꯥꯏꯔꯝꯒꯅꯦ ꯅꯨꯡꯉꯥꯏꯔꯝꯒꯅꯦ
ꯑꯩꯒꯤ ꯏꯃꯥ ꯏꯄꯥꯗꯔ ꯑꯩꯒꯤ ꯏꯃꯗꯤ ꯁꯣꯞꯀꯤꯄꯔꯅꯦ ꯑꯗꯨꯒ ꯑꯩꯕꯤ ꯏꯄꯥꯗꯤ ꯎꯨꯝ ꯑꯣꯐꯤꯁ ꯗ ꯂꯩ
ꯃꯤ ꯃꯆꯥꯗꯤ ꯏꯃꯥ ꯑꯣ ꯑꯣ ꯅꯨꯡꯉꯥꯏꯔꯝꯗꯣꯏ ꯃꯥꯅꯦ ꯅꯈꯣꯏꯒꯤꯗꯨꯗꯤ
ꯅꯪꯒꯤꯗꯤ
ꯑꯩꯒꯤꯗꯤ ꯑꯗꯨꯝ ꯌꯨꯝꯗ ꯂꯩꯔꯦꯗ ꯂꯧꯒꯨꯝꯕ ꯇꯧꯔꯨꯔꯒꯀꯣ ꯊꯕꯛ ꯌꯥꯝ ꯃꯣꯠꯈ꯭ꯔꯕꯅꯤꯗ ꯑꯩꯈꯣꯏ ꯏꯃꯨꯡꯗꯤ ꯑꯗꯨꯒꯤ ꯂꯥꯏꯔꯤꯛ ꯇꯝꯕꯁꯨ ꯐꯪꯗ꯭ꯔꯦ
ꯒꯤ ꯑꫭ ꯐꯦꯃꯤꯂꯤ ꯃꯦꯝꯕꯔ ꯃꯤ ꯀꯌꯥꯂꯩꯒꯦ
ꯑꯩꯒꯤꯅ ꯃꯤ ꯃꯔꯤ ꯂꯩꯌꯦ ꯃꯔꯤ ꯅꯪꯒꯤꯗꯤ ꯅꯪꯒꯤꯅ ꯀꯌꯥꯂꯩꯕꯅꯣ ꯑꯣ ꯑꯗꯨ ꯅꯨꯄꯤꯁꯨ ꯂꯩꯕ꯭ꯔꯣ ꯅꯪꯅ ꯑꯍꯟꯔꯣ ꯑꯇꯨꯝꯕꯤꯔꯣ ꯅꯨꯡꯗꯥꯡꯒꯤꯗꯤ ꯑꯃꯨꯛ ꯀꯔꯤ ꯍꯦꯟꯖꯥꯡ ꯊꯣꯡꯗꯣꯏꯅꯣ ꯇꯥꯕꯔꯣ
ꯑꯈꯣꯏꯗꯤ ꯍꯌꯦꯡꯁꯨ ꯀꯂꯥꯁ ꯂꯩꯕ꯭ꯔꯥ ꯅꯠꯇ꯭ꯔꯣ ꯑꯗꯨꯗꯤ ꯅꯪꯒꯤ ꯍꯣꯁꯇꯦꯜꯗꯤ ꯄ꯭ꯂꯦ ꯇꯥꯏꯝ ꯄꯨꯟꯕꯗ ꯂꯩꯕ꯭ꯔꯥ ꯐ꯭ꯔꯤ ꯇꯥꯏꯝꯒꯨꯝꯕꯗ ꯄꯤꯕ꯭ꯔꯥ ꯀ ꯄ꯭ꯂꯦꯕꯣ ꯀꯔꯤꯔ ꯏꯟꯗꯣꯔ ꯒꯦꯝꯁ ꯑꯥꯎꯠꯗꯣꯔ ꯒꯦꯝꯁ ꯃꯕꯥꯥꯏꯗꯤꯍꯦ ꯎ ꯗꯤꯅꯦ
ꯀꯔꯤ ꯍꯥꯏꯕ ꯀꯅꯥ ꯀꯅꯥ ꯂꯩꯔꯤꯔꯣ ꯅꯃꯥꯟꯅꯕꯤꯒ ꯂꯩꯃꯤꯟ ꯂꯩꯃꯤꯟ ꯅꯕ꯭ꯔ ꯅꯠꯇꯔꯒ ꯅꯥꯊꯟ ꯂꯩꯕ꯭ꯔ ꯏꯪꯅ ꯂꯩꯁꯦ ꯇꯥꯕꯔꯣ